ꯍꯜꯂꯣ
ꯇꯥꯔꯕꯣ
ꯑꯥ ꯇꯥꯔꯦ ꯇꯥꯔꯦ ꯅꯪ ꯇꯥꯔꯕꯣ
ꯇꯥꯏꯔꯦ ꯇꯥꯏꯔꯦ ꯅꯪ ꯂꯨꯍꯣꯡꯕ ꯆꯠꯀꯅꯤ ꯍꯥꯏꯕꯗꯣ ꯆꯠꯂꯣꯏꯗ꯭ꯔꯣ ꯀꯃꯥꯏꯅ ꯇꯧꯔꯤꯅꯣ ꯑꯗꯨꯝ ꯂꯩꯔꯤꯕ꯭ꯔꯣ ꯇꯥꯏꯌꯦ ꯇꯥꯏꯌꯦ
ꯅꯠꯇꯦ ꯑꯩꯅ ꯍꯥꯏꯌꯤꯗꯣ ꯑꯩ ꯗꯣ ꯂꯨꯍꯣꯡꯕ ꯆꯠꯂꯨꯕ ꯍꯜꯂꯛꯇ ꯉꯥꯏꯔꯤ ꯐꯤꯔꯣꯜ ꯍꯣꯡꯗꯣꯛꯄ ꯂꯣꯏꯕꯗ ꯉꯥꯏꯔꯤ ꯍꯥꯏꯕꯅꯤ ꯑꯩꯅ ꯅꯉꯣꯟꯗ ꯈꯨꯝꯃꯤꯕ ꯕ ꯑꯟꯁꯔꯗꯣ
ꯑꯣ ꯑꯩ ꯉꯁꯤ ꯉꯁꯥꯏ ꯁꯦꯡꯅ ꯇꯥꯗꯕ ꯅꯪꯗꯣ ꯊꯕꯛꯗꯣ ꯉꯁꯤꯗꯤ ꯈꯔ ꯊꯦꯡꯅ ꯍꯜꯂꯛꯈ꯭ꯔꯦ
ꯍꯜꯂꯦ ꯑꯗꯨꯅ ꯂꯨꯍꯣꯡꯕ ꯆꯠꯄ ꯈꯣꯠꯄ ꯂꯩꯇ꯭ꯔꯕ ꯑꯗꯨ ꯉꯁꯤꯁꯦ ꯅꯦꯠꯋꯥꯛꯛꯁꯦ ꯈꯤꯇꯪꯗꯤ ꯅꯨꯡꯉꯥꯏꯇꯕꯗꯤ ꯃꯥꯜꯂꯦ ꯑꯗꯨꯝ ꯍꯥꯏꯗꯤ ꯎꯝ ꯉꯁꯥꯏꯗꯒꯤꯕꯨꯗꯤ ꯈꯤꯇꯪ ꯐꯩꯌꯦꯕ ꯑꯗꯨꯏꯁꯨ ꯌꯥꯝ ꯁꯦꯡꯅ ꯅꯍꯥꯟꯈꯩ ꯑꯗꯨꯃꯥꯏꯅ ꯁꯦꯡꯅ ꯇꯥꯕꯗꯨꯗꯤ ꯇꯧꯗꯦ ꯉꯁꯤꯗꯣ ꯑꯗꯨꯝ ꯑꯩ ꯈꯤꯇꯪ ꯉꯟꯅ ꯍꯜꯂꯦ ꯉꯟꯕ ꯍꯥꯏꯁꯦ ꯉꯁꯤꯗꯤ ꯃꯤꯗꯣ ꯂꯩꯥꯍꯧꯔꯤꯕꯀꯣ ꯑꯗꯨꯏꯁꯨ ꯑꯩꯗꯣ ꯉꯁꯤꯗꯤ ꯌꯥꯎꯗꯕ ꯌꯥꯔꯔꯣꯏꯅ ꯍꯥꯏꯔꯝꯃꯦ ꯑꯗꯨꯒ ꯑꯗꯨꯝ ꯍꯟꯕꯗꯤ ꯍꯜꯂꯛꯑꯦ ꯃꯉꯥ ꯃꯈꯥꯏ ꯁ꯭ꯋꯥꯏ ꯇꯥꯔꯝꯗꯧ ꯃꯥꯜꯂꯦ ꯑꯩꯩꯅ ꯌꯨꯝ ꯌꯧꯔꯛꯄꯗ ꯑꯗꯒꯤ ꯢꯔꯨꯖꯕ ꯄ ꯂꯣꯏꯔ ꯀꯩ ꯇꯧꯔꯒ ꯄꯨꯡ ꯇꯔꯨꯛ ꯁ꯭ꯋꯥꯏꯗꯒꯤ ꯆꯠꯂꯦ ꯍꯥꯏꯗꯤ ꯅꯪ ꯑꯗꯨꯝ ꯂꯣꯏꯕꯒꯤ ꯆꯥꯕ ꯊꯛꯄ ꯈꯣꯠꯄ ꯇꯧꯕꯗꯤ ꯀꯩꯝ ꯇꯧꯗ꯭ꯔꯕ ꯍꯣꯏ ꯑꯗꯨꯝ ꯍꯥꯏꯗꯤꯅꯦ ꯀꯩꯁꯨꯝ ꯂꯣꯏꯕꯨꯗꯤ ꯂꯣꯏꯍꯧꯗ꯭ꯔꯤꯕꯀꯣ ꯑꯗꯒꯤ ꯀꯩꯁꯨ ꯆꯥꯗꯧ ꯈꯣꯠꯇꯧ ꯂꯩꯇꯝꯅꯤꯅꯅꯦ ꯌꯥ ꯑꯗꯨꯝ ꯂꯥꯛꯑꯦ ꯆꯥꯔꯛꯇ꯭ꯔꯦ ꯑꯈꯣꯏ ꯏꯃꯥꯟꯅꯕ ꯈꯔꯒ ꯆꯠꯃꯤꯟꯅꯕꯅꯤ ꯃꯥꯁꯨ ꯀꯩꯅꯣ ꯇꯧꯅꯤꯡꯗ꯭ꯔꯦꯅ ꯍꯥꯏꯕꯗꯒꯤ ꯑꯗꯨꯝ ꯂꯥꯛꯃꯤꯟꯅꯔꯦ ꯏꯕꯥꯅꯤꯗꯣ ꯍꯟꯃꯤꯟꯅꯔꯛ ꯑꯕ
ꯍꯨꯖꯤꯛꯇꯤ ꯈꯠ ꯇꯧꯈ꯭ꯔꯕꯣ ꯅꯪ
ꯍꯥ ꯑꯩꯅ ꯉꯥꯡꯕꯁꯤꯗꯤ ꯅꯪ ꯁꯦꯡꯅ ꯇꯥꯕ꯭ꯔꯥ ꯅꯠꯇ꯭ꯔ ꯀꯃꯥꯏꯅ ꯇꯧꯒꯦ ꯅꯪꯅ ꯉꯥꯡꯕꯁꯦ ꯑꯩ ꯗꯤ ꯁꯦꯡꯅ ꯇꯥꯗ꯭ꯔꯦꯕ ꯃꯇꯠ ꯃꯇꯠ ꯃꯇꯠ ꯇꯧꯔꯦꯕ ꯑꯗꯣ ꯑꯩꯅ ꯉꯥꯡꯕꯁꯦ ꯁꯦꯡꯅ ꯇꯥꯕ꯭ꯔꯥ ꯇꯥꯗꯕ꯭ꯔꯥ
ꯇꯥꯏꯌꯦ ꯇꯥꯏꯌꯦ ꯅꯪꯅ ꯁꯦꯡ ꯅꯪꯅ ꯉꯥꯡꯕꯗꯣ ꯑꯩ ꯐꯖꯟꯅ ꯁꯦꯡꯅ ꯇꯥꯏꯌꯦ
ꯑꯩꯅ ꯉꯥꯡꯕꯨꯗꯤꯗꯤ ꯁꯦꯡꯅ ꯑꯗꯨꯝ ꯇꯥꯕ꯭ꯔꯕ ꯄꯨꯂꯞ
ꯇꯥꯢꯌꯦꯕ ꯄꯨꯂꯞ
ꯇꯥꯏꯌꯦꯕ ꯇꯥꯏꯌꯦꯕ ꯁꯦꯡꯅ ꯑꯗꯦꯝ ꯇꯥꯌꯦꯕ ꯅꯪꯅ ꯉꯥꯡꯕꯗꯤ ꯇꯥꯗ꯭ꯔꯦꯕ ꯑꯩ ꯁꯦꯡꯅ ꯃꯇꯠ ꯃꯇꯠ ꯇꯧꯔꯦꯕ
ꯍꯧꯆꯦ ꯐꯔꯦꯁꯦ
ꯍꯣꯢꯁꯦ ꯐꯔꯦꯁꯦ ꯑꯗꯨ ꯆꯥꯛ ꯏꯁꯤꯡꯗꯤ ꯆꯥꯔꯣꯏꯗ꯭ꯔꯣ ꯀꯃꯥꯏꯅ ꯇꯧꯕꯅꯣ ꯑꯗꯨꯝ ꯉꯁꯥꯏ ꯉꯁꯥꯏ ꯍꯥꯏꯔꯒ ꯃꯈꯥ ꯍꯥꯏꯔꯤꯕ꯭ꯔꯣ ꯑꯩ ꯉꯁꯥꯏꯗꯨꯗꯩ ꯍꯦꯟꯅ ꯃꯈꯥ ꯇꯥꯗ꯭ꯔꯦ ꯍꯣ ꯆꯥꯗꯣꯏꯅꯤ ꯆꯥꯗꯣꯏꯅꯤ ꯆꯥꯛꯄꯨꯗꯤ ꯆꯥꯗ ꯗꯤ ꯀꯩꯅꯣ ꯑꯗꯣ ꯍꯜꯂꯛꯄꯗ ꯉꯥꯏꯔꯤ ꯍꯧꯖꯤꯛ ꯉꯥꯏꯍꯥꯛ ꯂꯩꯔꯒ ꯀꯩꯅꯣ ꯀꯩꯅꯣ ꯆꯥ ꯊꯛꯄ꯭ꯔꯥ ꯑꯗꯨꯕꯨꯗꯤ ꯑꯥꯗ ꯑꯩꯈꯣꯏ ꯂꯣꯡꯐꯝꯗ ꯀꯕꯣꯛ ꯀꯩꯀꯥ ꯆꯥ ꯊꯛꯂꯛꯑꯦꯕꯀꯣ ꯑꯗꯨꯗꯨꯒꯤ ꯈꯤꯇꯪꯕꯨꯗꯤ ꯐꯈ꯭ꯔꯦ ꯍꯧꯖꯤꯛ ꯑ ꯅꯪꯗꯤ ꯆꯥꯛ ꯏꯟꯁꯥꯡ ꯆꯥꯔꯕ ꯀꯃꯥꯏꯅ ꯇꯧꯔꯒꯦ
ꯍꯣꯏꯅꯦ ꯑꯗꯨꯗꯤ ꯉꯁꯤꯁꯦ
ꯍꯣꯏꯅꯦ ꯑꯗꯨꯗꯤ ꯉꯁꯤꯁꯦ
ꯆꯥꯛ ꯆꯥꯗ꯭ꯔꯤꯌꯦ ꯂꯣꯏꯕꯗꯤ ꯂꯣꯏꯔꯦ
ꯂꯣꯢꯔꯦ ꯑꯗꯨꯝ ꯊꯣꯡꯗꯤ ꯊꯣꯡꯉꯦ ꯑꯩꯈꯣꯢ ꯃꯥꯅ ꯑꯗꯨꯝ ꯈꯔ ꯉꯜꯂꯤꯌꯦꯅ ꯆꯥꯗꯕꯤ ꯂꯩꯔꯤ ꯉꯥꯛꯇꯪ ꯂꯩ ꯆꯔꯝ ꯀꯔꯤ ꯌꯦꯟꯖꯥꯡ ꯊꯣꯡꯉꯤꯅꯣ ꯊꯣꯡꯕꯗꯤ ꯇꯥꯗ꯭ꯔꯕꯣ ꯇꯥꯔꯤꯕ ꯑꯩ ꯒ꯭ꯌꯥꯟ ꯑꯃ ꯇꯥꯗ꯭ꯔꯦ ꯇꯩꯁꯦ ꯉꯁꯤ ꯅꯨꯃꯤꯠꯁꯦ ꯀꯩꯅꯣ ꯇꯩꯁꯤꯕꯣ
ꯉꯁꯤꯁꯦ ꯀꯩꯅꯣ ꯍꯋꯥꯏ ꯄꯁꯥꯡꯕꯤꯗꯣ ꯑꯗꯨꯒ ꯂꯦꯐ ꯑꯇꯣꯞꯄꯩꯗꯤ ꯒ꯭ꯌꯥꯟ ꯇꯥꯢꯗ ꯑ ꯑꯗꯣ ꯉꯁꯤꯗꯤ ꯊꯕꯛ ꯑꯝꯇ ꯆꯠꯊꯣꯛꯇ꯭ꯔꯕ꯭ꯔ ꯅ ꯑꯗꯨꯝ ꯌꯨꯝꯗ ꯂꯩꯔꯕ꯭ꯔꯥ ꯀꯃꯥꯏꯅ ꯇꯧ